ꯍꯜꯂꯣ
ꯍꯜꯂꯣ
ꯍꯜꯂꯣ
ꯍꯜꯂꯣ
ꯅꯨꯡꯉꯥꯏꯔꯤꯕ꯭ꯔꯣ
ꯎꯝ ꯎꯝ ꯅꯨꯡꯉꯥꯏꯔꯤꯌꯦ ꯑꯣ ꯑꯣ
ꯀꯩ ꯏꯟꯁꯥꯡ ꯆꯥꯒꯦ꯫
ꯌꯦꯟ ꯊꯣꯡꯕ ꯆꯥꯏꯑ꯫ ꯅꯪꯗꯤ ꯀꯩꯒ ꯆꯥꯒꯦ꯫
ꯉ ꯆꯑꯌꯦ꯫
ꯀꯩꯗꯧꯔꯃꯤꯅꯣ ꯍꯧꯖꯤꯛꯅ
ꯊꯝꯃꯌꯦ꯫
ꯀꯩꯗꯧꯔ ꯐꯝꯃꯤꯅꯣ꯫
ꯂꯥꯏꯔꯤꯛ ꯄꯥꯔꯝꯕꯅꯦ꯫
ꯀꯔꯤ ꯂꯥꯏꯔꯤꯛ ꯄꯥꯔꯤꯅꯣ ꯍꯥꯏꯁꯦ꯫
ꯈꯪꯗꯦꯗ ꯁ꯭ꯀꯨꯜꯒꯤꯅꯤ꯫
ꯑꯗꯨꯗꯤ ꯍꯦꯛꯇꯣ ꯃꯌꯥꯝ ꯃꯌꯥꯝ ꯄꯥꯎꯀꯣ
ꯍꯣꯏ ꯅꯪꯗꯤ ꯀꯩꯇꯧꯔꯤꯅꯣ
ꯑꯩꯁꯨ ꯑꯗꯨꯝ ꯁꯨꯝ ꯂꯩꯔꯝꯕꯅꯦ꯫
ꯍꯌꯦꯡꯗꯤ ꯀꯩꯀꯩ ꯇꯧꯗꯣꯏꯅꯣ
ꯍꯌꯦꯡꯁꯦ ꯍꯧꯒꯣꯜꯂꯅꯤ ꯑꯗꯨꯒ ꯆꯠꯂꯅꯤ ꯑꯗꯨꯝ ꯌꯨꯝꯗ꯫
ꯌꯨꯝ ꯆꯠꯄ ꯅꯨꯡꯉꯥꯏꯕ꯭ꯔꯣ
ꯑ ꯅꯨꯡꯉꯥꯏꯌꯦꯦ ꯌꯨꯝ ꯆꯠꯄꯁꯦ꯫ ꯅꯪꯗꯤ ꯌꯨꯝ ꯆꯠꯂꯣꯏꯗ꯭ꯔꯣ?
ꯑꯩꯗꯤ ꯍꯥꯡꯆꯤꯠ ꯑꯣꯏꯅ ꯆꯠꯇꯣꯏꯅꯦ꯫
ꯊꯕꯛ ꯂꯩꯍꯧꯕ꯭ꯔꯣ ꯌꯨꯝ ꯆꯠꯇꯣꯏꯗꯣ
ꯂꯩꯍꯧꯗꯦꯗ ꯑꯗꯨ ꯑꯩꯈꯣꯏ ꯆꯦꯗꯣ ꯍꯟꯗꯛ ꯑ ꯌꯨꯝꯗ ꯂꯥꯛꯄ ꯑꯗꯨꯗꯨꯒꯤ ꯃꯥꯒ ꯎꯅꯒꯦ ꯇꯧꯕꯅꯦ꯫
ꯑꯗꯨꯗꯤ ꯌꯨꯝ ꯆꯠꯂꯒ ꯏꯟꯁꯥꯡ ꯑꯍꯥꯎ ꯑꯍꯥꯎꯕ ꯆꯥꯔꯛꯑꯣ
ꯍꯣꯏ ꯆꯥꯔꯛꯀꯦ ꯌꯦꯟꯖꯥꯡ ꯑꯍꯥꯎ ꯑꯍꯥꯎꯕ ꯊꯣꯡꯉꯒ ꯃꯌꯥꯝ ꯃꯌꯥꯝ ꯆꯥꯔꯒ ꯅꯣꯏꯕ ꯌꯥꯕ꯭ꯔꯥ ꯌꯦꯡꯒꯦ꯫
ꯍꯣꯏ ꯌꯦꯡꯉꯣ ꯌꯦꯡꯉꯣ ꯅꯣꯏꯕꯨ ꯌꯥꯕ ꯌꯦꯡꯉꯛꯎꯀꯣ
ꯍꯌꯦꯡ ꯀ ꯏꯟꯁꯥꯡ ꯆꯥꯔꯛꯇꯣꯏꯅꯣ ꯅꯪꯗꯤ
ꯍꯌꯦꯡꯁꯦ ꯌꯦꯟ ꯆꯥꯔꯛꯀꯅꯤ ꯑꯩꯁꯨ ꯌꯦꯟ ꯑꯥ ꯑꯍꯥꯎꯕ ꯑꯃ ꯊꯣꯡꯉꯝꯒꯦ ꯂꯥꯛꯑꯣ ꯍꯥꯏꯔꯛꯑꯦ ꯌꯨꯝꯗ ꯑꯗꯒꯤ ꯑꯩꯆꯤꯟꯖꯥꯛꯍꯥꯎꯕ ꯆꯥꯔꯛꯀꯅꯤ꯫
ꯌꯦꯟ ꯌꯥꯝ ꯆꯥꯕꯁꯦ ꯅꯣꯏ ꯍꯥꯏꯕꯅꯤ ꯈꯣꯛ ꯀꯤꯖꯗ꯭ꯔꯣ
ꯀꯤꯆꯗꯦꯗ ꯅꯣꯏ ꯂꯩꯔꯁꯤꯕꯨ ꯀꯔꯤ ꯑꯃꯨꯛ ꯀꯤꯗꯣꯏꯅꯣ
ꯅꯣꯏꯔꯁꯨ ꯐꯖꯩꯗ ꯅꯪꯗꯤ꯫ ꯀ꯭ꯌꯨꯠ ꯑꯣꯏꯔꯦ꯫ ꯑꯌꯥ ꯁꯣꯏꯈ꯭ꯔꯦ ꯑꯩꯗꯤ
ꯑꯣꯍꯣ ꯑꯣꯍꯣ
ꯅꯨꯡꯗꯥꯡ ꯋꯥꯏꯔꯝꯁꯦ ꯀꯩꯀꯩ ꯇꯧꯒꯦ꯫
ꯅꯨꯡꯗꯥꯡ ꯋꯥꯏꯔꯝꯁꯦ꯫ ꯑꯍꯦꯟꯕ ꯀꯩꯝ ꯇꯧꯗꯦꯔ ꯑꯗꯨꯝ ꯇꯨꯝꯃꯜ ꯂꯩ ꯉꯁꯤꯗꯤ꯫
ꯍꯛꯆꯥꯡ ꯐꯅꯕ ꯁꯥꯖꯦꯜ ꯇꯧꯋ꯫
ꯇꯧꯒꯦ ꯇꯧꯒꯦ ꯍꯌꯦꯡꯗꯒꯤ ꯑꯌꯨ ꯉꯟꯇꯥ ꯍꯧꯒꯟꯂꯄꯅꯦ ꯂꯝꯖꯦꯟ ꯆꯦꯟꯗꯣꯏꯅꯦ꯫
ꯑꯩꯁꯨ ꯌꯥꯎꯒꯦ ꯃꯊꯪꯗꯩꯗꯤ ꯂꯝꯖꯦꯟ ꯆꯦꯟꯕꯗꯣ
ꯍꯣꯏ ꯅꯪꯁꯨ ꯄꯨꯟꯅ ꯆꯦꯟꯃꯤꯟꯅꯁꯦ ꯅꯁꯥ ꯐꯅꯕ꯫
ꯑꯌꯨꯛ ꯉꯟꯅ ꯍꯧꯒꯠꯂꯒꯁꯨ ꯆꯦꯟꯁꯤꯀꯣ꯫
ꯑꯧ ꯆꯦꯟꯁꯦ ꯑꯌꯨꯛ ꯉꯟꯇꯥ ꯍꯧꯒꯠꯂꯒ꯫ ꯏꯁꯥ ꯐꯅꯕ ꯀꯣ꯫ ꯅꯪꯗꯤ ꯍꯌꯦꯡ ꯀꯣꯏꯕ ꯆꯠꯇꯣꯔꯕꯅꯤꯅ ꯅꯨꯡ ꯉꯥꯏꯔꯅꯤꯅꯦ꯫
ꯑꯩꯈꯣꯏꯒꯤꯗꯣ ꯀꯣꯏꯕ ꯅꯠꯇꯦ ꯂꯥꯏꯔꯤꯛ ꯄꯥꯕꯅꯦ꯫